ꯍꯜꯂꯣ
ꯍꯜꯂꯣ ꯖ
ꯇꯥꯏ ꯇꯥꯏ
ꯀꯩꯗꯧꯔꯤꯅꯣ ꯑꯁ ꯑꯗꯨꯝ ꯍꯤꯡꯅꯕ ꯀꯩꯁꯨ ꯇꯧꯗ꯭ꯔꯦꯗ ꯍꯣꯏ ꯆꯥꯛ ꯆꯥꯈ꯭ꯔꯕꯕꯨ ꯎꯝ ꯅꯨꯡꯉꯥꯏꯔꯤꯌꯦꯦ
ꯀꯩꯅꯣ ꯂꯧꯈꯨꯕ꯭ꯔꯣ
ꯀꯨꯗꯦꯗ
ꯂꯣꯛ ꯀꯨꯕ ꯃꯥꯜꯂꯦꯗ ꯉꯔꯥꯡ ꯅꯨꯡꯗꯥꯡ ꯈꯔ ꯌꯥꯝꯁꯜꯂꯨꯕ ꯃꯥꯜꯂꯦꯗ ꯄꯣꯔꯇꯨꯒꯥꯜ ꯄꯨꯣꯛꯕꯒꯤ
ꯑꯁ ꯈꯔ ꯈꯔꯕꯨꯗꯤ ꯌꯥꯝꯃꯝꯃꯅꯤ ꯉꯔꯥꯡꯕꯨꯗꯤ
ꯈꯔ ꯐꯔ ꯋꯥꯜ ꯄꯣꯔꯦ ꯊꯋꯥꯏ ꯅꯨꯡꯉꯥꯏꯅꯦ ꯇꯞ ꯇꯞ ꯄꯥꯏꯁꯤꯜꯂ ꯍꯥ ꯀꯥꯏ ꯊ ꯇ ꯃꯤꯔꯒꯥꯔꯤ ꯀꯣ ꯊꯅꯣꯏ
ꯎ ꯎꯝ ꯍꯟꯖꯥꯡ ꯆꯥꯒꯦ ꯑꯌꯨꯛꯇꯤ
ꯑꯁ ꯁꯥꯎꯗꯦꯗ ꯁꯒꯣꯜ ꯍꯋꯥꯏ ꯎꯇꯤ ꯑꯣꯏꯅ ꯊꯨꯞ ꯆꯥꯏꯔ ꯉꯁꯤꯗꯤ
ꯑꯣ ꯀꯧꯔꯅꯤ
ꯆꯥꯛ ꯆꯪꯗꯦꯗ ꯄꯥꯟꯒ ꯁꯒꯣꯜ ꯍꯋꯥꯏ ꯇꯧꯔꯒ ꯎꯇꯤ ꯑꯣꯏꯅ ꯈꯣꯡꯉꯦ
ꯍꯥꯎꯕꯅꯦ ꯑꯗꯨꯁꯨ ꯁꯥ ꯑꯀꯪ ꯈꯔ ꯍꯥꯞꯄꯗꯤ
ꯁꯛꯀꯪ ꯌꯥꯎꯗꯕꯁꯤꯅꯦ ꯕꯤꯔꯥ ꯀꯥꯏ ꯀꯣꯛꯣꯛ ꯁ ꯍꯥꯏꯗ ꯆꯥꯛ ꯆꯪꯗꯦꯅꯦ ꯇꯥꯎꯗ ꯀꯩꯇꯪ ꯆꯥꯔꯛꯒꯦ ꯁꯤꯗꯤ
ꯑꯩ ꯆꯥꯛ ꯆꯥꯗ꯭ꯔꯦ
ꯑꯁ ꯍꯧꯒꯠꯅꯉꯥꯏꯔꯤꯕꯣ ꯇꯧꯔꯤꯁꯦ
ꯍꯧꯒꯠꯄꯨꯗꯤ ꯀꯨꯏ ꯈꯔ ꯀꯨꯏꯔꯦꯗ
ꯉꯥꯡ ꯉꯔꯥꯡꯒꯤ ꯁꯣꯏꯗ꯭ꯔꯦ
ꯎ
ꯄꯣꯔꯇꯨꯒꯥꯜ ꯄꯣꯔꯦ ꯅꯨꯡꯉꯥꯏꯗꯕꯒꯤ ꯑꯁ ꯇꯧꯔꯝꯕꯅꯦꯕ
ꯑꯩ ꯗꯥꯎꯕ ꯂꯣꯏ ꯍꯥꯠꯂꯦꯗ ꯉꯔꯥꯡꯗꯤ
ꯄꯣꯇꯣꯀꯜꯒꯤ ꯐꯦꯟꯁ ꯔꯣ
ꯃꯥꯅꯤꯅꯦ
ꯆꯣ ꯑꯩꯅ ꯁꯕ
ꯑꯦꯛꯁꯇ꯭ꯔꯥ ꯃꯤꯅꯤꯠ ꯁꯅꯥꯔꯅꯤ ꯍꯥꯏꯅ ꯈꯜꯂꯝꯕꯅꯦꯕ ꯑꯁꯥ ꯑꯗꯨꯗꯗꯤ
ꯅꯨꯡꯒꯤ ꯅꯨꯡꯁꯤꯍꯩ ꯑꯩꯈꯣꯏ ꯔꯣꯅꯥꯜꯗꯣꯗꯁꯨ
ꯃꯅꯤ ꯇꯣ ꯁꯤꯜꯕꯥꯅꯤ
ꯔꯣꯅꯥꯜꯗꯣꯁꯦ ꯑꯩꯅ ꯀꯩꯅꯣ ꯇꯧꯕ ꯄꯥꯝꯗꯕꯗꯤ ꯅꯠꯇꯦꯕ ꯄꯥꯝꯃꯦꯕ ꯑꯗꯨꯕꯨ ꯃꯥꯒꯤ ꯐꯦꯟꯁꯤꯡꯁꯦ ꯌꯥꯝꯅ ꯇꯣꯛꯁꯤꯛ ꯑꯣꯏꯕ ꯍꯥꯏꯇꯥꯔꯦꯅꯦ
ꯃꯣꯏꯅ ꯉꯝꯒꯅ ꯄ ꯄꯣ ꯄꯣꯝ ꯍꯥꯏꯕ ꯇꯥꯔꯦ ꯅꯍꯥ
ꯎꯝ
ꯑꯩꯈꯣꯏꯅ ꯑꯩꯈꯣꯏ ꯃꯦꯁꯤꯒꯨꯝꯕ ꯃꯦꯃꯥꯔꯒꯨꯝꯕ ꯄꯣꯛꯔꯗꯤ ꯑꯃꯨꯛꯀ ꯃꯤꯗ ꯍꯥꯏꯊꯤꯕ
ꯃꯣꯏꯅ ꯄꯣꯛꯔꯒꯅ ꯁꯤꯝꯄꯊꯤ ꯍꯥꯏꯗꯤ ꯃꯤ ꯑꯇꯣꯞꯄꯗ ꯁꯨꯃꯥꯏꯅ ꯇꯧꯕꯤꯅꯨꯒ ꯇꯧꯕꯤꯒꯤ ꯃꯑꯣꯡꯗꯣ ꯇꯧꯔꯛꯄ ꯄꯥꯅ ꯍꯥꯏꯇꯗꯗ ꯀꯕꯅꯤꯃ ꯃꯤꯁꯤ ꯄ ꯃꯣꯏꯗꯤ ꯅꯨꯡꯁꯤꯌꯦꯗ
ꯎꯝ
ꯅꯨꯡꯁꯤꯗꯕꯅꯤ ꯂꯩꯠꯇꯦ ꯑꯗꯨꯕꯨ ꯐꯦꯟꯁꯤꯡꯁꯦ ꯌꯥꯝꯅ ꯌꯦꯡꯅꯤꯡꯗꯕ ꯍꯥꯏꯇꯥꯔꯦ ꯃꯣꯏꯗꯨꯗꯣ ꯌꯥꯝ ꯍꯦꯟꯃꯟꯈ꯭ꯔꯦꯕ
ꯐ꯭ꯔꯦꯟꯁ ꯈꯥꯛꯔꯥꯏꯕꯣ
ꯔꯦ ꯉꯔꯥꯡꯗꯤ ꯏꯁꯇꯦꯇꯥꯁ ꯃꯌꯥꯝꯁꯤꯦ ꯌꯦꯡꯊ ꯍꯧꯖꯤꯗꯤ ꯀꯨꯟ ꯍꯦꯜꯂꯦꯅꯦ
ꯎꯝ ꯎ
ꯇꯁ ꯃꯤ ꯑꯃꯅ ꯊꯥꯒꯠꯛꯏꯁꯦ
ꯑꯩꯁꯨ ꯇꯔꯥꯒꯨꯝꯕ ꯁꯨꯔꯑꯅꯦ
ꯑꯗꯨ ꯃꯇꯝꯗ ꯑꯩꯅ ꯃꯣꯠꯄꯅꯦ ꯋꯥꯏꯐꯥꯏꯅ ꯂꯥꯛꯇꯕꯅꯦ ꯏꯁꯇꯦꯇꯁ ꯌꯦꯡꯕꯗ ꯗꯇꯥ ꯐꯤꯞꯇꯤ ꯄꯔꯁꯦꯟ ꯆꯠꯈ꯭ꯔꯦꯅꯦ
ꯑꯗꯨꯃꯥꯏ ꯇꯧꯕꯅꯦ
ꯒꯔꯨꯞꯀꯤꯑ ꯀꯩꯅꯣ ꯑꯁ ꯂꯣꯏꯔꯒ꯭ꯔꯖꯥꯠꯅꯤ ꯉꯔꯥꯡꯅ ꯔꯣꯅꯥꯜꯗꯣꯗꯤ ꯐ꯭ꯂꯥꯏꯠꯇ ꯉꯁꯤꯅ ꯆꯠꯇꯧ ꯃꯥꯜꯂꯦ
ꯆꯠꯂꯝꯈ꯭ꯔꯅꯤꯗ
ꯍꯣꯏ ꯆꯠꯄꯨ ꯆꯠ ꯂꯝ ꯒꯅꯤꯅꯀꯣ
ꯎꯝ
ꯃꯥꯁꯨ ꯃꯥꯒꯤ ꯉꯝꯅꯕ ꯃꯑꯣꯡꯗ ꯍꯥꯏꯗꯤ ꯉꯝꯅꯕ ꯃꯥꯒꯤ ꯀꯩꯅꯣꯗ ꯃꯅꯨꯡꯗ ꯑꯗꯨꯝ ꯁꯅꯥꯈ꯭ꯔꯦꯅ
ꯎꯝ ꯑꯁ ꯁꯦꯟꯅꯕꯕꯨꯗꯤ ꯉꯝꯗ꯭ꯔꯦꯗ
ꯉꯁꯤꯁꯨ ꯌꯦꯡꯅꯕ ꯇꯥꯔꯦꯅ ꯏꯖꯤꯞꯅ ꯉꯝꯕ꯭ꯔꯥ ꯑꯥꯔꯖꯦꯟꯇꯤꯅꯥꯅ ꯉꯝꯕ꯭ꯔꯥ ꯍꯥꯏꯕꯗꯣ
ꯑꯩꯗꯤ ꯂꯧꯊꯣꯛꯈ꯭ꯔꯣ ꯍꯥꯏꯔꯅꯤꯅꯦ ꯑꯗꯨ
ꯀꯩꯕꯣ
ꯔꯣꯅꯥꯜꯗꯣꯗꯣ ꯐꯨꯜ ꯃꯦꯠꯁ ꯍꯥꯐ ꯁꯦꯀꯦꯟ ꯍꯥꯐꯇ ꯂꯧꯊꯣꯛꯈ꯭ꯔꯣ ꯍꯥꯏꯅ ꯈꯟꯕꯅꯦꯕ
ꯑꯣ ꯃꯥ ꯍꯥꯏꯗꯤ ꯃꯥꯒꯤ ꯇꯤꯃꯦꯠꯁꯤꯡꯁꯦ ꯀꯩꯅꯣ ꯃꯉꯣꯟꯗ ꯗꯤꯄꯦꯟ ꯇꯧꯕ꯭ꯔꯥꯕ
ꯑꯁ ꯈꯪꯗꯦꯗ ꯑꯗꯨꯕꯨꯗꯤ ꯌꯥꯝ ꯑꯩꯅ ꯑꯩꯅ ꯈꯟꯕꯗꯤ ꯈꯔ ꯏꯅꯔꯖꯦꯇꯤꯛ ꯑꯣꯏꯕ ꯈꯔ ꯌꯪ ꯑꯣꯏꯕꯀꯣ
ꯎꯝ ꯃꯥꯥ ꯑꯍꯥꯟꯁꯨ ꯑꯣꯏꯁꯟꯂꯛꯄꯅꯤꯅ ꯊꯥꯏꯅꯒꯤ ꯄ꯭ꯂꯦ ꯈꯨꯁꯟꯅꯗꯨꯗꯤ ꯁꯅꯗ꯭ꯔꯦ ꯑꯁꯦꯡꯕ ꯔꯣꯅꯥꯜꯗꯣꯁꯦ
ꯉꯝꯗ꯭ꯔꯦꯗ
ꯃꯥ ꯍꯛꯆꯥꯡꯗꯣ ꯆꯨꯞꯊꯈ꯭ꯔꯕ ꯃꯥꯜꯂꯦꯕ ꯆꯦꯟꯕꯗꯣ ꯋꯥꯔꯦꯕ ꯃꯥꯗꯣ
ꯆꯍꯤꯗꯣ ꯊꯥꯔꯇꯤ ꯅꯥꯏꯟꯒꯨꯝꯕ ꯑꯣꯏꯔꯗꯤ ꯈꯔ ꯈꯔꯕꯨꯗꯤ
ꯀꯤ ꯌꯧꯔꯅꯦ ꯑꯗꯨ ꯌꯦꯡꯉꯣꯅꯦ ꯑꯗꯨ ꯃꯊꯪ ꯐꯤꯐꯥꯗ ꯁꯅꯥꯅꯤꯡꯉꯥꯏ ꯍꯥꯏꯔꯗꯤ ꯐꯣꯔ ꯐꯤ ꯐꯣꯔ
ꯎꯝ ꯉꯝꯃꯔꯣꯏꯗ
ꯉꯝꯃꯔꯣꯏ ꯆꯦꯟꯕ ꯉꯝꯔꯣꯏꯗ ꯔꯤꯇꯥꯌꯔ ꯇꯧꯔꯒ ꯐꯖꯅ ꯃꯌꯨꯝꯗ ꯌꯥ ꯀꯥꯊꯣꯛꯒ ꯇꯨꯝꯕꯅ ꯍꯦꯟꯅ ꯐꯅꯤ ꯃꯥꯏꯗꯤ ꯍꯣꯔꯦꯟꯁꯨ ꯐꯖꯗꯧꯔꯤꯍꯦ ꯑꯥꯔꯖꯦꯟꯇꯤꯅꯥꯒꯤ
ꯄꯨꯡ ꯀꯌꯥꯗꯅꯣ
ꯅꯥꯏꯟ ꯊꯥꯔꯇꯤꯗ
ꯅꯥꯏꯟ ꯊꯥꯔꯇꯤꯗ ꯑꯣ ꯑꯣ ꯏꯖꯤꯞꯁꯨ ꯃꯨꯍꯃꯠ ꯁꯂꯥ
ꯍꯣꯔꯦꯟꯗꯤ ꯄꯣꯖꯦꯛꯇꯔꯗ ꯀꯞꯄꯥ
ꯎꯝ ꯎꯝ ꯑꯁꯠꯆꯥ ꯌꯦꯡꯕ ꯅꯨꯡꯉꯥꯏꯕꯅꯤ ꯃꯤ ꯌꯥꯝꯃꯗꯤ ꯕꯣꯜꯁꯨ
ꯍꯣꯏ ꯃꯤ ꯌꯥꯝ ꯌꯥꯝꯃꯦ ꯑꯩꯈꯣꯏ ꯃꯤ ꯀꯨꯟꯃꯨꯛ ꯁꯨꯒꯗ꯭ꯔꯥ ꯉꯁꯤ ꯁꯤ ꯈꯪꯗꯦ ꯅꯍꯥꯟ ꯌꯦꯡꯕ ꯐꯤꯐꯇꯤꯟ ꯐꯣꯔꯇꯤꯟ ꯗꯨꯋꯥꯏ ꯆꯥꯡꯗ ꯃꯤ
ꯑꯔꯖꯦꯟꯇꯤꯅ ꯐꯦꯟ ꯌꯥꯝꯕ ꯃꯥꯟꯂꯦꯅꯦ ꯅꯣꯏꯒꯤ
ꯍꯥꯥ
ꯑꯔꯖꯦꯟꯇꯤꯅꯥ ꯐꯦꯟꯁ ꯃꯥꯥꯟꯂꯦꯅꯦ ꯅꯣꯏꯒꯤꯁꯦ
ꯑꯥꯔꯖꯦꯟꯇꯤꯅꯥꯅꯦ ꯀꯩꯅꯣ ꯑꯩꯈꯣꯏ ꯑꯄꯧ ꯃꯦꯁꯤꯗꯣ ꯄꯤꯛꯄꯁꯨ ꯆꯝꯄ꯭ꯔꯥ ꯑꯦ ꯃꯤ ꯑꯥꯔꯖꯦꯟꯇꯤꯅꯥꯒꯤ ꯐꯦꯟꯁꯨ ꯃꯤ ꯌꯥꯝꯃꯦ ꯍꯣꯏ ꯑꯗꯨꯕꯨ ꯑꯩꯈꯣꯏ ꯃꯔꯛꯇ ꯄꯣꯔꯇꯨꯒꯥꯜꯒꯤ ꯐꯦꯟꯁꯦ ꯃꯤ ꯃꯉꯥꯃꯨꯛ ꯂꯩꯔꯝꯅꯤ
ꯎꯝ ꯎꯝ ꯎꯝ ꯀꯩ ꯀꯩ ꯍꯣꯠꯅꯔꯤꯒꯦ ꯍꯟꯗꯛꯇꯤ
ꯍꯣꯠꯅꯗꯦꯗ ꯑꯗꯨꯝ ꯌꯨꯝꯗ ꯇꯨꯝꯕ ꯆꯥꯕ ꯌꯥ ꯀꯥꯊꯣꯛꯑ ꯇꯨꯝꯕ ꯑꯗꯨꯝ ꯃꯉꯥꯏꯔꯦ ꯏꯇꯥꯎꯗꯤ ꯀ꯭ꯂꯥꯁ ꯆꯠꯇ꯭ꯔꯣ
ꯑꯩ ꯀ꯭ꯂꯥꯁ ꯍꯣꯏ ꯆꯠꯇꯦꯗ
ꯇꯨꯝꯝꯕꯣ ꯀꯩꯅꯣ ꯆꯥꯅꯤꯡꯗ꯭ꯔꯕꯣ
ꯂꯣꯏꯁꯟꯒ꯭ꯔꯦꯗ
ꯂꯣꯏꯁꯟꯒ꯭ꯔꯦ꯫
ꯎꯝ
ꯂꯣꯏꯅꯤꯅꯦ ꯍꯦꯄꯤꯂꯤ ꯍꯦꯄꯤꯂꯤ ꯑꯟꯑꯦꯝꯄ꯭ꯂꯣꯏ ꯇꯧꯔꯁꯦ ꯍꯧꯖꯤꯛ
ꯑꯁ ꯋꯥꯔꯦꯗ ꯄꯨꯟꯁꯤꯁꯦ ꯈꯜꯂꯨꯔꯒꯀꯣ
ꯑꯩꯈꯣꯏꯁꯨ ꯍꯦꯄꯤꯂꯤ ꯑꯟꯑꯦꯝꯄ꯭ꯂꯣꯏ ꯍꯥꯏꯗꯨꯅꯤ ꯍꯧꯖꯤꯛ ꯍꯧꯖꯤꯛ
ꯎꯝ
ꯀ꯭ꯂꯥꯁ ꯃꯆꯥꯕꯨꯗꯤ ꯆꯜꯂꯤꯠꯂꯤꯗ ꯑꯗꯨ ꯑꯣꯏꯔꯁꯨ ꯀ꯭ꯂꯥꯁꯇꯣ ꯗꯦꯒ ꯐ꯭ꯔꯥꯏꯗꯦ ꯈꯛ ꯇꯧꯋꯦꯕ ꯑꯇꯣꯞꯄ ꯀꯩꯅꯣꯗꯗꯤ ꯑꯃꯨꯛ ꯐ꯭ꯔꯤ ꯑꯣꯏꯕꯀꯣ
ꯑꯣ ꯑꯣ ꯐꯩꯌꯦ ꯑꯗꯨꯁꯨ
ꯌꯨꯝꯗ ꯑꯗꯨꯝ ꯂꯩꯌꯦ ꯑꯇꯣꯞꯄ ꯀꯩꯁꯨ ꯍꯣꯅꯗꯩꯗ ꯌꯨꯝꯗꯔꯣ
ꯑꯩ ꯌꯨꯝꯗ ꯅꯠꯇꯦꯅ ꯍꯔꯦꯟꯗ ꯂꯩꯌꯦ꯫
ꯀꯩꯀꯩ ꯍꯣꯠꯅꯒꯦꯅ ꯈꯜꯂꯤ꯫
ꯑꯁ ꯈꯪꯗ꯭ꯔꯦꯗ ꯑꯗꯨꯝ ꯊꯣꯛꯄ ꯁꯣꯔꯅ ꯄꯤꯕꯤꯔꯛꯄ ꯁꯣꯔꯅ ꯆꯥꯟꯕꯤꯕ ꯑꯃ
ꯎꯝ
ꯉꯥꯔꯤ ꯍꯅꯤꯅ ꯄꯨꯡ ꯀꯌꯥꯗꯅꯦꯕ ꯑꯥꯔꯖꯦꯟꯇꯤꯅꯥꯒꯤꯗꯣ
ꯍꯣꯔꯦꯟ ꯅꯥꯏꯟ ꯊꯥꯔꯇꯤ ꯅꯨꯡꯗꯥꯡ ꯉꯜꯂꯦ ꯉꯁꯤꯒꯤꯗꯤ ꯐꯖꯅꯤ꯫ ꯌꯦꯡꯕ ꯌꯥꯅꯤ ꯃꯣꯏꯒꯤꯔ ꯅꯨꯡꯗꯥꯡ ꯑꯩꯈꯣꯏ ꯑꯩꯅ ꯅꯨꯡꯗꯥꯡ ꯅꯥꯏꯟ ꯊꯥꯔꯇꯤ ꯃꯒꯤ ꯑꯌꯨꯛ ꯅꯥꯏꯟ ꯊꯥꯔꯇꯤ ꯑꯣꯏꯔꯅꯤ꯫
ꯎꯝ
ꯃꯣꯏ ꯌꯨꯛꯇ ꯁꯅ
ꯎꯝ
ꯃꯁꯤ ꯁꯅꯥꯗ ꯀꯩꯅꯣ ꯀꯦꯅꯦꯗꯥꯗ ꯈꯪꯗꯣꯏꯅꯦ ꯑꯩꯁꯨ ꯌꯦꯡꯗ꯭ꯔꯦ ꯏꯁꯇꯦꯗꯤꯌꯝꯒꯤ ꯀꯩꯅꯣꯗꯗꯤ꯫
ꯑꯩꯈꯣꯏꯗꯤ ꯈꯔ ꯐꯥꯁꯇꯗꯤ ꯑꯣꯏꯕꯗ
ꯑꯩꯈꯣꯏꯅ ꯐꯥꯁꯨ ꯎꯏꯌꯦ ꯃꯣꯏ ꯍꯧꯖꯤꯛ ꯑꯩꯈꯣꯏ ꯄꯨꯡ ꯀꯌꯥ ꯇꯥꯔꯒꯦ꯫ ꯍꯧꯖꯤꯛꯁꯦ ꯄꯨꯡ ꯑꯩꯈꯣꯏ ꯄꯨꯡ ꯑꯅꯤ ꯇꯥꯏꯅ ꯃꯣꯏꯒꯤꯅ ꯑꯌꯨꯛ ꯃꯣꯏꯒꯤꯅ ꯑꯌꯨꯛ ꯄꯨꯡ ꯑꯅꯤ ꯇꯥꯔꯅꯤ꯫
ꯎꯝ
ꯑꯁ ꯅꯣꯡꯖꯨꯏꯅꯦ꯫
ꯍꯧꯖꯤꯛꯂꯣ ꯑꯣ ꯁꯤꯁꯨ ꯆꯨꯗꯤ ꯆꯨꯗꯦ ꯃꯪꯉꯒ ꯂꯩ ꯅꯣꯡꯗꯤ꯫ ꯐꯥꯔꯦꯗ ꯁꯥꯃꯟ
ꯄꯔꯦ ꯄꯔꯦ ꯄꯔꯦ ꯆꯨꯔ ꯑꯗꯨꯝ ꯂꯦꯞꯈꯔꯅꯤꯁꯦ꯫ ꯅꯣꯡ ꯅꯨꯡꯁꯥ ꯁꯥꯕ ꯁꯨꯔꯨꯛꯇꯤ ꯁꯤꯅ ꯐꯔꯦꯗꯕ
ꯍꯣꯏ ꯅꯣꯡꯃꯪꯕꯁꯦ ꯈꯔ ꯅꯨꯡꯉꯥꯏꯔꯦ꯫
ꯑꯥ ꯈꯔ ꯏꯪꯉꯦꯗꯅ ꯅꯨꯡꯁꯥ ꯁꯥꯔꯒ ꯍꯦꯟꯅ ꯁꯥꯕ
ꯍꯣꯏ ꯑꯁ ꯅꯨꯡꯁꯥ ꯁꯥꯔꯗꯤ ꯀꯥꯝꯅꯨꯡꯅ ꯂꯩꯕ ꯌꯥꯗꯦꯕ꯫ ꯁꯃꯅ ꯂꯒꯦꯀꯣ
ꯑꯁ ꯔꯨꯝ ꯃꯅꯨꯡꯗ ꯂꯩ ꯌꯥ ꯈꯣꯠꯇꯦꯍꯦꯔ ꯐꯦꯟ ꯂꯩ꯫
ꯎꯝ ꯍ ꯍꯨꯃꯥꯡ ꯄ꯭ꯔꯤꯛ ꯄ꯭ꯔꯤꯛ ꯄ꯭ꯔꯤꯛ ꯊꯣꯛꯑꯒ ꯇꯨꯝꯃꯔꯔꯝꯉꯅꯤ ꯅꯨꯡꯁꯥ ꯊꯣꯛꯑꯗꯤ ꯐꯦꯟ
ꯎꯝ ꯎꯝ ꯍꯣꯔꯦꯟ ꯅꯨꯡꯗꯥꯡꯗꯤ ꯑꯃꯨꯛ ꯌꯦꯡꯉꯗꯣꯏꯔꯣ
ꯑꯁ ꯌꯥꯔꯦꯗ ꯉꯔꯥꯡ ꯁꯨꯇꯤ ꯂꯧꯔꯦꯗ
ꯃꯣꯏ ꯅꯃꯥꯟꯅꯕ ꯑꯩꯈꯣꯏ ꯌꯦꯡꯃꯤꯟꯅ꯭ꯔꯥ ꯅꯠꯇ꯭ꯔꯒ ꯀ
ꯑꯉꯥꯡꯗꯤ ꯑꯩꯕ ꯊꯣꯛꯅꯤꯡꯗꯕ ꯃꯄꯥꯟꯗ
ꯑ ꯃꯥꯅ ꯀꯩꯅꯣ ꯃꯥꯅ ꯑꯩꯈꯣꯏꯗ ꯊꯣꯛꯅꯤꯡꯗ꯭ꯔꯕꯦ
ꯎꯝ ꯐꯣꯟꯅ ꯑꯗꯨꯝ ꯌꯦꯡꯈ꯭ꯔꯦꯗ
ꯐꯣꯟꯗ ꯏꯇꯣꯝꯗ ꯌꯦꯡꯉꯝꯃꯅꯤꯅ
ꯍꯣꯏ ꯏꯇꯣꯝꯇꯣ ꯌꯦꯡꯈ꯭ꯔꯦ ꯄꯨꯡ ꯑꯍꯨꯝ ꯍꯦꯜꯂꯦ ꯇꯨꯝꯕ ꯑꯩꯁꯨ
ꯑꯁ ꯑꯗꯨꯗꯤ ꯍꯧꯒꯠꯄꯗꯤ ꯄꯨꯡ ꯕꯥꯔꯣ ꯑꯗꯨꯋꯥꯏꯗꯐꯥꯎ ꯍꯧꯒꯠꯂꯝꯕꯅꯤꯅ ꯉꯁꯤꯗꯤ
ꯔꯣ ꯑꯗꯨ ꯍꯥꯏꯂꯦ
ꯑ ꯑꯗꯨꯗ ꯑꯗꯨꯗꯤ ꯑꯗꯨ ꯃꯃꯥꯡꯗꯩꯗꯤ ꯊꯋꯥꯏ ꯅꯨꯡꯉꯥꯏꯇꯦꯅ ꯈꯔ ꯊꯥꯖꯤꯜꯂꯝꯃꯅꯤ ꯍꯥ
ꯑꯁꯈ ꯄꯩꯔꯦ ꯆꯠ
ꯈꯔ ꯄꯩꯔꯦ ꯌꯨꯝ ꯍꯜꯂꯛꯄꯁꯤꯗ ꯄꯩꯔꯦ ꯍꯜꯂꯛꯄꯅꯦ ꯑꯩ ꯅꯨꯡꯉꯥꯏꯇꯦꯅ ꯀꯞ ꯀꯞꯇꯅ
ꯒꯥꯔꯤ ꯊꯧꯔꯛꯑꯒ ꯒꯤꯌꯥꯔ ꯃꯦꯟ ꯑꯃ ꯆꯥꯗꯕ ꯄꯣꯠꯅꯤ
ꯑꯩ ꯀꯗꯥꯏꯗꯤ ꯂꯩꯒ ꯍꯧꯒ ꯂꯄꯗ ꯍꯥ ꯈꯟꯕꯗꯣ ꯑꯩ ꯀꯗꯥꯏꯗ ꯂꯩꯒꯁꯦ ꯍꯧꯖꯤꯛ ꯀꯩ ꯇꯧꯔꯒ
ꯑꯅꯤ ꯃ ꯐꯃꯔꯤꯃ ꯉ ꯑꯃꯅꯤ ꯆꯜꯨ
ꯑꯣ
ꯑꯃꯗꯤ ꯂꯣꯏꯁꯤꯜꯂꯅꯤ ꯑꯃꯅ ꯑꯃꯨꯛ ꯆꯪꯒꯅꯤ
ꯍꯛꯆꯥꯡꯒꯤꯁꯨ ꯈꯔ ꯈꯜꯂꯨꯍꯦ ꯍꯧꯖꯤꯛ ꯍꯧꯖꯤꯛꯀꯤ ꯈꯜꯂ ꯎ ꯅꯨꯡꯉꯥꯏꯕ꯭ꯔꯕ ꯑꯣꯔꯦꯟ ꯀꯣꯟꯅ ꯂꯤꯚꯔ ꯄꯣꯝꯃꯦꯣ ꯇꯧꯔ ꯍꯣꯁꯄꯤꯇꯥꯜꯗ ꯗ꯭ꯔꯤꯔꯤꯕꯌꯥꯒ ꯂꯩꯅꯤꯉꯣ
ꯉꯔꯥꯡꯅ ꯈꯛ ꯉꯥꯏꯔꯤꯗ ꯑꯗꯨꯃꯥꯏꯅꯁꯨꯣꯛ ꯆꯥꯊꯣꯛꯄꯗꯣ ꯏꯃꯥꯟꯅꯕꯁꯤꯡ ꯀꯣꯏꯔꯛꯄꯒ
ꯄꯥꯅꯦ ꯅꯣꯡꯃ ꯅꯨꯃꯤꯠ ꯑꯃꯈꯛꯇ ꯇꯧꯕꯗꯨ
ꯆꯠꯊꯣꯛꯈ꯭ꯔꯗꯤꯦ ꯑꯗꯨꯝ ꯌꯥꯝꯌꯥꯝꯕꯀꯣ
ꯎꯝ ꯅꯨꯄꯥꯅꯦ ꯍꯥꯏ ꯅꯨꯡꯇꯤꯒꯤ ꯇꯧꯅꯨꯍꯣꯏ
ꯇꯧꯗꯦꯗ ꯑꯗꯨꯕꯨꯗꯤ
ꯅꯨꯄꯥꯅꯦ ꯑꯁ ꯅꯨꯄꯥ ꯊꯣꯛꯀꯗꯕꯅꯦ ꯇꯧꯔ ꯍꯥꯥ
ꯎꯝ ꯌꯥꯗꯦ ꯌꯥꯗꯦ ꯑꯗꯨꯗꯤ
ꯅꯣꯡꯃ ꯇꯥꯁꯤꯒ ꯋꯦꯗꯔꯁꯤꯒ
ꯍꯣꯏꯗꯗꯤ ꯏꯁꯤꯡꯅ ꯅꯨꯡꯉꯥꯏꯔꯤꯦꯗ
ꯇꯤꯡꯕꯗꯣ ꯇꯤꯡ ꯇꯤꯡ ꯂꯥꯎꯕꯗꯣ ꯑꯗꯨꯒ ꯍꯥ
ꯐꯃꯨꯡꯗ ꯆꯨꯝꯃꯒ ꯂꯩꯕꯗ ꯅꯒꯤꯗ ꯅꯨꯗꯁꯤꯒꯨꯝꯃꯈꯔ ꯆ
ꯑꯇꯤꯡꯕꯗꯨꯒ ꯅꯨꯗꯜꯁꯀꯤꯗꯤ ꯍꯥꯎꯔꯅꯤ ꯍꯌꯦ ꯉꯁꯤ ꯍꯧꯖꯤꯛ
ꯎꯝ ꯃ ꯃꯨꯁꯕꯗ
ꯎꯝ
ꯁꯥꯔꯒ ꯇꯗꯤ
ꯑꯗꯨꯣ ꯍꯥꯏꯔꯒ ꯑꯁ ꯏꯟꯖꯥꯡ ꯃꯅꯝ ꯅꯨꯡꯁꯤꯕ ꯊꯣꯛꯂꯛꯏꯍꯦ ꯀꯅꯥ ꯍꯣꯏꯔꯣ ꯈꯪꯗꯦ
ꯅꯣꯏ ꯌꯨꯝ ꯊꯪꯅꯕ ꯌ ꯑꯣꯏꯔꯕꯅꯤꯗ
ꯈꯟꯗꯦ ꯆꯥꯡ ꯃꯖꯥ ꯑꯁ ꯏꯅꯦ ꯅꯣꯏ ꯍꯩꯅꯧ ꯂꯩꯔꯤꯕ ꯐꯣ ꯀ ꯍꯪꯕ꯭ꯔꯥ ꯂꯥꯛꯑꯣ ꯂꯥꯛꯑꯣ ꯏꯕꯨꯡꯉꯣ ꯆꯥꯎꯋ ꯂꯥꯛꯑꯣꯒꯗꯕꯅꯦ
ꯊꯨꯝꯝꯗ ꯂꯧꯒꯦꯒꯥꯏ ꯍꯖꯒꯣꯔꯥ
ꯍꯤꯩꯅꯧ ꯆꯆꯥꯁꯦ ꯊꯨꯝ ꯈꯤꯇꯪ ꯄꯤꯕꯤꯌꯨꯒꯗꯕ꯭ꯔꯥ
ꯑ
ꯃꯥ ꯑꯩꯀꯥꯟꯅꯤ ꯃ ꯍꯥꯏ ꯆꯥꯡꯒꯂꯅꯦ
ꯑꯍꯥ ꯍꯥ
ꯣ ꯁꯅꯥꯕꯤ ꯆꯠꯇ꯭ꯔꯣ
ꯕꯣꯜ ꯁꯅꯗ ꯀꯨꯏꯌꯦꯗ ꯍꯅꯁꯦ ꯍꯞꯇꯥꯅꯤ ꯑꯍꯨꯝ ꯁꯨꯖꯥꯜꯂꯦ ꯕꯣꯜ ꯆꯥꯟꯅꯗꯕ ꯁꯥꯟꯅꯕ ꯃꯐꯝꯁꯨ ꯂꯩꯗꯤꯅꯦ ꯑꯩ
ꯅꯣꯏ ꯅꯃꯥꯟꯅꯕ ꯍꯧꯗꯣꯛꯁꯤ ꯅꯃꯥꯟꯅꯕ ꯃꯤ ꯇꯔꯥ ꯇꯔꯥꯅꯤꯊꯣꯏ ꯑꯗꯨꯗꯋꯥꯏꯗ ꯄꯨꯗꯣ꯫ꯡꯃꯤꯟꯅꯔꯒ ꯀꯩꯅꯣ ꯇꯧꯕꯅ ꯑꯗꯨꯗꯤ
ꯑ ꯃꯤ ꯃꯤꯁꯨ ꯂꯩꯅꯗ꯭ꯔꯦꯅꯦ ꯂꯣꯏ꯫ ꯀꯣꯂꯦꯖ ꯂꯣꯏꯁꯤꯟꯈ꯭ꯔꯕꯅꯤꯅꯀꯣ
ꯁ꯭ꯀꯨꯜ ꯀꯣꯂꯦꯖ ꯀꯥꯃꯤꯟꯅꯕ ꯍꯥꯏꯗꯤ ꯅꯣꯏ ꯌꯨꯝꯊꯪꯅꯕ ꯀꯩꯀꯥꯁꯨ ꯀꯧꯏ ꯍꯥꯏꯅ ꯕꯣꯋꯗ ꯏꯟꯇꯔꯦꯁ ꯂꯩꯕ ꯃꯤ ꯉꯥꯛꯀꯅꯦꯔꯈꯣꯏꯗꯤ
ꯑ
ꯇꯔꯄꯨꯗꯤ ꯃꯔꯛ ꯃꯔꯛꯇ ꯆꯠꯂꯦ ꯑꯗꯨ ꯅꯨꯡ꯫ꯇꯀꯤꯒꯤꯗꯤ ꯆꯠꯄ ꯉꯝꯗꯦꯗ ꯂꯨꯄꯥ ꯆꯥꯝꯃ ꯆꯥꯃꯥ ꯈꯥꯏꯗꯧꯅꯔꯒ ꯇꯔꯐꯀꯤꯗꯃꯛ ꯄꯤꯕꯗꯣ
ꯒꯤ ꯆꯠꯂꯅꯤ ꯄꯩꯁꯥꯁꯨ ꯊꯣꯛꯄ ꯅꯠꯇꯦ ꯆꯠꯄ ꯈꯛꯇꯅꯦ ꯑꯩꯈꯣꯏꯁꯦ
ꯑꯗꯨ꯫ꯅꯦ ꯆꯠꯂꯒ ꯄꯩꯁꯥ ꯊꯣꯛꯑꯗꯤ ꯐꯕ ꯍꯥ ꯆꯨꯝꯅꯩ ꯃ‌ꯦꯠꯁ ꯅꯠꯇ꯭ꯔꯁꯨ ꯀꯩꯅꯣꯒꯤ ꯂꯨꯖꯔ ꯄꯦꯁ ꯇꯧꯕꯗꯣ
ꯎꯝ
ꯑꯗꯨꯁꯨ ꯌꯥꯗꯤ ꯌꯥꯝꯃꯤꯍꯦ
ꯎꯝ꯫ ꯌꯥꯔꯅꯤ ꯎꯝ
ꯑꯩꯈꯣꯏ ꯄꯣꯔꯗ ꯑꯩꯈꯣꯏꯅ ꯄꯦ ꯇꯧꯕ ꯃꯣꯏꯅ ꯉꯝꯃꯅꯤ ꯑꯩꯈꯣꯏꯅ ꯑꯃꯨꯛꯀ ꯄꯦ ꯇꯧꯕ ꯃꯣꯏꯅ ꯄꯦ ꯇꯧꯕ
ꯀꯟꯅ ꯒ ꯎꯝ ꯃꯌꯨ꯫ꯝꯗ ꯂꯣꯏ ꯆꯠꯅꯈꯤꯕ ꯑꯩꯈꯣꯏ ꯏꯃꯥꯟꯅꯕꯁꯤꯡꯁ‌ꯦ
ꯎꯝ ꯍꯟꯗꯛꯀꯤ ꯏꯔꯥꯡ ꯃꯇꯥꯁꯤ